ꯃꯤꯁ ꯇꯥꯄꯂꯣ ꯑꯣꯂ ꯇꯥꯔꯕ ꯎꯝ ꯎꯝ ꯎꯝ ꯆꯥꯛ ꯆꯥꯔꯕꯣ
ꯆꯔꯦ
ꯦꯟꯇꯪ ꯆꯥꯔꯦ
ꯏꯔꯣꯟꯟꯗ
ꯀꯥꯂꯦꯟ ꯊꯥꯁꯦ ꯀ ꯌꯦꯟꯖꯥꯡ ꯍꯍꯧꯔꯤꯒꯦ
ꯁꯧꯒꯦ ꯇꯧꯕꯒ ꯀꯥꯡꯉꯧꯒ
ꯑꯣ ꯂꯝ ꯀꯣꯏꯕꯒꯨꯝꯕ ꯆꯠ ꯆꯠꯂꯗꯤ ꯅꯨꯡꯉꯥꯏꯅꯤꯀꯣ
ꯅꯨꯡꯉꯥꯏꯅꯤ ꯌꯥꯝ
ꯑ ꯅꯣꯛꯅꯤꯡꯉꯤ ꯀꯥꯂꯦꯟ ꯊꯥꯡ ꯉꯥꯏꯔꯁꯤ
ꯎ
ꯀ ꯑꯥ ꯅꯣꯏ ꯏꯃꯨꯡ ꯃꯤ ꯀꯌꯥ ꯂꯩ
ꯃꯤ ꯇꯔꯦꯠ
ꯎꯝ
ꯀ
ꯀꯩ ꯍꯥꯏꯁꯤꯒꯦ ꯑ ꯑꯩꯈꯣꯏꯒꯤ ꯂꯝꯗꯝꯒꯤ ꯆꯠꯅꯕꯤ ꯑꯃ ꯍꯥꯏꯔꯛꯀꯦꯕꯀꯣ ꯑꯩ ꯆꯠꯅꯕꯤꯁꯦ ꯅꯨꯄꯤꯁꯤꯡꯁꯦ ꯐꯅꯦꯛ ꯁꯦꯠꯄ ꯆꯠꯅꯕꯤ ꯑꯣꯏ ꯑꯗꯨꯒ ꯍꯔꯥꯎ ꯀꯨꯝꯍꯩꯗ ꯏꯀꯨꯏ ꯀꯨꯏꯗꯅ ꯀꯥꯡ ꯂꯥꯛꯑꯅꯤ ꯁꯤ ꯂꯣꯏꯔꯒ ꯑꯃꯨꯛ ꯅꯤꯣꯜꯁꯤꯡ ꯏꯅꯥ ꯃꯔ ꯔꯣꯍꯤꯅ ꯍꯥꯆꯥꯀ ꯑꯣꯂ ꯑꯅꯤ ꯎꯝ ꯑꯗꯨꯒ ꯀꯔꯤ ꯀꯔꯤ ꯍꯥꯏꯔꯤꯁꯤꯒꯦꯅꯦ ꯎ ꯑꯉꯥꯡ ꯇꯨꯏꯁꯟ ꯆꯠꯂꯤꯕ꯭ꯔꯣ ꯅꯪ ꯍꯧꯖꯤꯛ ꯀꯃꯥꯏꯅ ꯂꯦꯜꯂꯤ
ꯇꯨꯏꯁꯟ ꯈꯔ ꯑꯉꯥꯡ ꯈꯔ ꯂꯥꯏꯔꯤꯛ ꯇꯥꯛ ꯇꯧꯗꯅ ꯂꯦꯜꯂꯤ
ꯑꯉꯥꯡ ꯇꯨꯏꯁꯟ ꯕꯦꯠꯁ ꯀꯌꯥ ꯇꯧꯔꯤ ꯑꯍꯝ ꯇꯧꯔꯤ
ꯑꯍꯨꯝ ꯇꯧꯖꯔꯤꯌꯦ
ꯎꯝꯍꯨꯝ ꯑꯩ ꯑꯅꯤ ꯀꯧꯔꯤ
ꯂꯗ ꯍꯔꯦ ꯎꯝ
ꯍꯋꯥꯏꯗ ꯄꯩꯁꯥ ꯀꯩꯁꯨ ꯌꯥꯝ ꯐꯪꯗꯕꯅꯤꯅ ꯐ ꯁꯥꯕꯒ
ꯑ ꯇ ꯇꯔ ꯀꯦꯃ ꯇꯕ
ꯀꯔꯝꯕ ꯂꯥꯏꯔꯤꯛ ꯄꯥꯂꯣꯏꯔꯕꯣ ꯄꯔꯤꯈꯥꯒꯤ
ꯂꯥꯏꯔꯤꯛ ꯄꯥꯕ ꯍꯧꯔꯛꯄ ꯇꯉꯥꯏꯔꯤꯦ ꯂꯣꯏꯗ꯭ꯔꯦ ꯀꯕꯨ ꯅꯃ ꯖꯤ ꯀꯦ ꯈꯛꯇ ꯂꯣꯏꯔꯦ
ꯎꯝ ꯅꯪ ꯉꯁꯥꯏ ꯃꯅꯤꯄꯨꯔꯤ ꯁꯦꯝꯗꯣꯛꯈ꯭ꯔꯦꯀꯣ
ꯆꯗꯣꯛꯈꯦ
ꯁꯩꯔꯦꯡ ꯈꯔ ꯋꯥꯠꯄ ꯃꯥꯜꯂꯤ ꯄꯅꯤꯡ ꯀꯩ ꯈꯔ ꯁꯣꯏꯈꯤꯕꯅꯦ ꯂꯥꯏꯔꯤꯛ ꯄꯥꯗ꯭ꯔꯤ ꯃꯥꯅꯤꯅ ꯄꯔꯦꯡꯗꯣ ꯀꯩꯁꯨ ꯌꯥꯝꯅ ꯎꯗꯣꯏ ꯅ ꯃꯣꯏꯗꯣ ꯁꯤꯟꯐꯥꯥꯁꯦ ꯂꯣꯏ ꯐꯥꯏꯌꯦꯕ ꯑꯗꯨꯒ ꯕꯅꯥꯟ ꯍꯩꯇꯕ ꯑꯗꯨ ꯁꯥꯖꯤꯟꯕꯁꯨ ꯂꯣꯏꯅ ꯗꯤ ꯍꯩꯕꯅꯦꯕ ꯑꯗꯨ ꯏꯔꯛꯑꯀꯥꯟꯗ ꯕꯅꯥꯟꯗꯣ ꯃꯣꯏ ꯑꯌꯥꯝꯕꯅꯅꯦ ꯂꯣꯏ ꯂꯥꯜꯂꯛꯄ
ꯑꯣ
ꯄꯩꯈꯥ ꯃꯌꯥꯗ ꯂꯣꯏ ꯇꯧꯔꯛꯑꯗ ꯃꯩ ꯍꯧꯔꯒ ꯗꯗꯒꯤ ꯑꯃꯨꯛ ꯅꯦꯛꯁ ꯀꯁꯤꯅ ꯑꯩ ꯀꯃꯥꯏꯅ ꯇꯥꯛꯇꯣꯏꯅ ꯒ꯭ꯌꯥꯟ ꯑꯃ ꯇꯥꯗꯦ ꯑꯥꯔꯖꯨꯟꯒꯤ ꯄ꯭ꯂꯁ ꯄ꯭ꯂꯁ ꯃꯥꯏꯅꯁ ꯇꯧꯔꯅ ꯄꯤꯔꯅꯤ ꯅꯥꯀꯟ ꯃꯁꯤꯡ ꯑꯃꯅ ꯄ꯭ꯂꯁ ꯃꯥꯏꯅꯁ ꯇꯧꯔꯝꯃꯅꯤ ꯆꯨꯝꯅ ꯑꯗꯨꯒꯤ ꯍꯦꯛ ꯅꯥꯀꯟꯗꯨꯅ ꯑꯃꯨꯛ ꯄ꯭ꯂꯁ ꯇꯧꯔꯛꯑꯅꯤ ꯎ ꯄꯨꯔꯥ ꯄ꯭ꯂꯁ ꯀ ꯃꯥꯏꯅꯁ ꯀ ꯃꯤ ꯇꯥꯅꯦꯒꯤ
ꯎꯝ ꯍꯣꯏ ꯄꯨꯊꯣꯛ ꯄꯨꯁꯤꯟꯗ ꯋꯥꯔꯦ
ꯍꯩꯇ꯭ꯔꯤꯆ ꯃꯤ ꯎꯝ ꯍꯩꯇ꯭ꯔꯦꯦꯇ ꯇꯧꯔ ꯑꯇꯣꯄꯩꯇꯩꯌꯦꯛ ꯍꯧꯖꯤ ꯇꯤ ꯃꯦꯛꯀꯗꯤ ꯑꯩꯅ ꯀꯕꯛ ꯀꯕ ꯇꯥ ꯍꯥꯟꯅ ꯇꯦꯖꯇ ꯑꯗꯨꯝ ꯍꯩꯈ꯭ꯔꯕꯅꯤꯅ ꯌꯥꯍꯟꯈ꯭ꯔꯕꯅꯤ ꯇꯦꯁꯇꯔꯒꯗꯤ ꯂꯣꯏ ꯆꯨꯝꯕꯤꯨꯝ ꯇꯧꯕꯅꯤꯗꯕ ꯃꯊꯇꯩ ꯃꯌꯦꯛꯀꯤ ꯑꯃꯈꯛꯇꯤ ꯅꯍꯥꯟ ꯍꯩꯈꯤꯅꯤ ꯅꯍꯥꯟ ꯑꯃꯨꯛ ꯅꯪꯅ ꯀ꯭ꯂꯥꯁꯇ ꯍꯥꯟꯅ ꯀꯣꯏꯁꯟ ꯑꯟꯁꯔ ꯈꯔ ꯄꯤꯕꯗꯣ ꯑꯗꯨꯗꯣ ꯈꯔ ꯄꯥꯈꯤꯕꯒꯤ ꯋꯥꯅꯦꯕ ꯎ ꯑꯗꯨꯒ ꯄꯩꯈꯥ ꯃꯌꯥꯒꯤ ꯏꯝꯄꯣꯔꯇꯦꯟꯒꯤ ꯃꯦꯇꯔꯤꯌꯦꯜ ꯑꯦ ꯏꯁꯇꯗꯤ ꯃꯦꯇꯤꯔꯤꯌꯦꯜꯗ ꯄꯥꯡꯇꯣꯛꯑꯒ ꯌꯦꯡꯕꯗꯨꯗꯤ ꯇꯧꯗ꯭ꯔꯤꯕ ꯎꯝ ꯃꯦꯠꯁ ꯈꯛꯇꯅꯦ ꯑꯗꯨ ꯌꯦꯡꯉꯗ ꯑ ꯑꯩꯒꯤꯗꯤ ꯁꯤꯂꯦꯕꯁꯇ ꯄꯤꯕꯗꯨꯅꯦ ꯇꯦꯁ ꯇꯧꯔꯤꯣ ꯂꯣꯏ ꯂꯣꯏ ꯔꯕ ꯀꯣꯝꯃꯅꯤꯕꯅ ꯀꯩꯅꯣ ꯑꯣꯏꯔꯣꯅꯦ ꯏꯪꯂꯤꯁ ꯑꯣꯏꯔꯣꯅꯦ ꯁꯥꯏꯟꯁ ꯑꯣꯏꯔꯨꯔꯣ ꯃꯩꯇꯩ ꯃꯌꯦꯛ ꯑꯣꯏꯔꯣ ꯃꯣꯏꯒꯨꯝꯕꯅ ꯈꯔ ꯄꯥꯔ ꯍꯥꯏꯅꯤꯕ ꯍꯟꯗꯛꯀꯤ ꯃꯦꯠꯁꯇꯤ ꯑꯗꯨ ꯑꯩꯈꯣꯏꯗꯗꯤ ꯂꯨꯕꯗꯤ ꯅꯠꯇꯕ ꯃꯣꯏꯗꯗꯤ ꯑꯍꯥꯟꯕꯅꯤ ꯑꯍꯥꯟꯕ ꯑꯣꯏꯗꯣꯏꯅꯤ ꯈꯨꯠꯇ ꯐꯕꯤꯒ ꯑꯣꯏꯔꯦ ꯑꯉꯥꯡ ꯑꯌꯥꯝꯕ ꯑꯗꯨꯗ ꯅꯟꯊꯛ ꯁꯨꯇꯤꯒꯤꯗꯗꯤ ꯃꯥ ꯏꯟꯅꯔꯔꯣ
ꯎꯝ ꯄ꯭ꯂꯁꯇ ꯑꯣꯏꯔꯁꯨ ꯃꯥꯏꯅꯁꯇ ꯑꯣꯏꯔꯁꯨ ꯃꯣꯏ ꯈꯨꯠꯇ ꯄꯨꯕꯅꯤꯅ ꯈꯔ ꯀꯩꯅꯣ
ꯈꯪꯗꯦ ꯃꯣꯏ ꯀꯅꯥꯅꯁꯨ ꯃꯣꯏ ꯇꯣꯞꯄ ꯇꯧꯅꯖꯔꯅꯤ
ꯇꯅ
ꯎꯝ ꯎꯝ
ꯀꯔꯤ ꯏꯟꯖꯥꯡ ꯆꯥꯕ
ꯀꯩꯅꯣꯁꯦ ꯀꯥꯡꯁꯣꯏꯁꯦ ꯗꯣꯛꯇꯔ ꯆꯠꯂꯨꯏ ꯁꯤ ꯆꯦꯛꯑꯞ ꯇꯥꯕꯒꯤ ꯂꯝ ꯀꯌꯥꯗꯣ ꯀꯌꯥꯁꯨ ꯂꯧꯃꯤ ꯂꯥꯛꯀꯅꯤ ꯂꯥꯛꯇ꯭ꯔꯦ ꯅꯣꯏꯗꯥ ꯅꯣꯏ ꯑꯦꯛꯁꯇ꯭ꯔꯥ ꯂꯧꯔ ꯊꯝꯕ
ꯃꯣꯏ ꯃꯣꯏ ꯒ꯭ꯌꯥꯁ ꯑꯦꯛꯁꯇ꯭ꯔꯥ ꯂꯩꯕ ꯃꯣꯏꯅ ꯑꯅꯤ ꯆꯥꯝꯃꯉꯥ ꯄꯤ ꯌꯥꯕ ꯃꯦꯗꯥꯝꯅ ꯑꯅꯤ ꯄꯤꯒꯦ ꯍꯥꯏꯕ ꯑꯗꯨꯏ ꯑꯅꯤꯗ ꯂꯧꯔꯅꯤ
ꯑꯣ ꯑꯃꯔꯣꯝꯗꯗꯤ ꯀꯥꯡꯄꯣꯛꯄꯤꯗ ꯂꯤꯁꯤꯡ ꯃꯉꯥ ꯌꯥꯧ ꯀꯝ ꯄꯣꯄꯤꯗ ꯄꯁꯨ ꯃꯉꯥ ꯑ ꯑꯗꯨꯣꯡꯉꯦ ꯂꯨꯟ ꯀꯩꯅꯣ ꯃꯥꯒꯤ ꯀꯩꯅꯣꯒꯥꯏꯗꯨꯗꯤ ꯑꯗꯨꯒ ꯏꯁ ꯀꯥꯡꯄꯣꯛ ꯄꯕꯤꯗꯦꯜ ꯀꯩꯅꯣꯅꯤ ꯊꯥꯎ ꯀꯔꯤ ꯄꯦꯇ꯭ꯔꯣꯜꯒꯥꯏꯗꯣ ꯂꯨꯄꯥ ꯆꯍꯨꯝ ꯌꯥꯡꯈꯩ ꯍꯥꯏꯕ꯭ꯔꯣ ꯀꯩꯅ ꯃꯥꯥꯏ ꯂꯤꯇꯔꯗ ꯐꯣꯀꯥ ꯂꯄꯦꯅꯦ ꯀꯣꯀꯤ ꯂ ꯄꯁꯥ ꯑꯝꯊꯤꯅ ꯋꯥꯉ ꯁꯁ ꯌꯥꯝ ꯂꯣꯏꯁꯤꯜꯂꯦ ꯑꯜꯇ꯭ꯔ ꯁꯥꯎꯟ ꯂꯧꯔꯦ ꯂꯨꯄꯥ ꯂꯤꯁꯤꯡ ꯑꯃ ꯆꯥꯝꯃꯉꯥ ꯨꯂꯤ ꯀ ꯀꯩꯅꯦ ꯑꯗꯨꯝ ꯆꯪꯉꯨꯒꯗꯤ ꯏꯪꯒꯤꯂꯤꯁ ꯂꯤꯁꯤꯡ ꯑꯍꯨꯝ ꯃꯔꯤ ꯑꯍꯨꯝ ꯃꯔꯤꯅꯤ ꯑꯗꯨꯝ ꯑ ꯑꯩ ꯃꯤꯗꯤ ꯋꯦꯠ ꯍꯦꯟ ꯀ ꯀꯜ ꯦ ꯇꯥꯔꯃꯤꯅꯤ ꯆꯥꯗꯔꯝꯆꯥ ꯆꯥꯅꯤꯡꯗꯦꯅ ꯁꯤꯁꯇꯤꯦꯅ ꯐ꯭ꯔꯤ ꯂꯩꯕ ꯑꯍꯥꯝꯕꯩꯗ ꯁꯤꯤ ꯋꯥ ꯌꯧꯕꯕꯧ ꯌꯥꯎꯕꯅꯦꯕ ꯑꯗꯨꯒ ꯉꯁꯤ ꯑꯣꯜꯂꯀꯥꯟꯗ ꯐꯤꯐꯇꯤ ꯅꯥꯏꯟ ꯄꯣꯏꯟ ꯐꯥꯏꯚ ꯂꯩꯔꯛꯑꯕ
ꯅꯪ ꯃꯌꯦꯡ ꯇꯥꯝꯃꯤꯁ ꯃꯔꯝ ꯐꯗ꯭ꯔꯣ
ꯐꯠꯇꯦ ꯑꯃꯣꯝꯗꯗꯤ ꯁꯤ ꯇꯧꯔꯗꯤ ꯑ ꯀꯩꯅꯣ ꯇꯧꯗꯦꯕ ꯍꯟꯊꯕ ꯐ ꯅꯠꯇꯦꯕ ꯍꯦꯟꯒꯠꯂꯛꯀꯗꯕꯅꯤ ꯑꯗꯣ ꯃꯥꯅ ꯌꯥꯝ ꯍꯟꯊꯕ ꯅꯠꯇꯦ ꯀꯩꯁꯨꯗꯤ ꯀꯥꯏꯗ꯭ꯔꯤ ꯑꯗꯣ ꯆꯥꯕ ꯊꯛꯄ ꯌꯥꯔꯛꯑꯅꯤ ꯑꯗꯨꯃꯥꯏꯅ ꯄ ꯊꯥ ꯑꯍꯨꯝ ꯂꯣꯏꯕꯗꯤ ꯑꯗꯨꯅ ꯈꯔ ꯆꯥꯔꯣ ꯃꯥ ꯍꯛꯇꯕꯗꯣ ꯀꯩꯅ ꯇꯁꯤ ꯄꯨꯔꯥ ꯌꯥꯗꯦ ꯉꯔꯥꯡ ꯉꯥꯏꯅ ꯆꯥꯛ ꯀꯩꯁꯨ ꯆꯥꯗꯦ ꯅꯨꯡꯗꯥꯡꯁꯨ ꯆꯥꯛꯒꯣꯝ ꯑꯃ ꯑꯅꯤ ꯊꯦꯠ ꯊꯦꯠꯊꯦꯠ ꯆꯥꯛ ꯍꯣꯡꯒꯗꯣ ꯆꯥꯎꯅ ꯍꯣꯛꯑꯝꯕꯗꯨꯅ ꯆꯥꯛ ꯃꯔꯨ ꯑꯃꯅꯤ ꯆꯥꯛꯈꯣꯝ ꯑꯃ ꯐꯥꯔꯦ ꯁꯤꯛ ꯁꯤꯛꯇꯅ ꯆꯥꯗ ꯌꯥꯗꯕꯩ ꯆꯥꯔꯦ ꯑꯗꯩ ꯁꯤꯗꯤ ꯌꯥꯔꯔꯣꯏ ꯑꯣꯠ ꯈꯔ ꯑꯃꯨꯛ ꯊꯦꯠꯂꯦ ꯑꯩꯁꯦ ꯑꯣꯠꯇꯨ ꯑꯃꯨꯛ ꯆꯥꯔꯦ ꯌꯦꯟ ꯊꯣꯡ ꯐꯥ꯭ꯂꯤꯅ ꯑꯗꯨꯅ ꯁꯅꯤꯗꯕꯩꯅꯅ ꯇꯧꯣꯏꯁꯨ ꯊꯝꯃꯤꯅꯦ ꯑꯜꯣꯟ ꯑꯗꯨꯒ ꯀꯦꯁꯨꯁꯨ ꯊꯝꯃꯦꯕ
ꯑꯉꯥꯡ ꯅꯪ ꯅꯤꯅꯦ ꯃꯅꯥꯛꯇꯝꯇ ꯌꯦꯠꯇꯕꯤꯗ ꯑꯁꯥꯏ ꯑꯝꯇ ꯂꯩ ꯑꯗꯨ ꯅꯨꯡꯁꯤꯕꯅꯤ ꯆ ꯏꯃꯨꯡꯗ ꯉꯥꯛꯇ ꯂꯩ ꯅꯪꯅ ꯅꯪꯅ ꯅꯪꯅ ꯅꯪꯒꯤ ꯑꯣꯏꯕ ꯅꯨꯡꯉꯥꯏꯕ ꯁꯤ ꯇꯧꯔꯒ ꯅꯨꯡꯉꯥꯏ ꯍꯥꯏꯕꯗꯣ ꯑꯩꯉꯣꯟꯗ ꯁꯨꯔꯨ ꯁꯨꯔꯨ ꯅꯩꯇꯕꯤꯗ ꯑꯝꯇ ꯂꯩꯌꯨ ꯃꯤꯅꯤꯠ ꯅ ꯅ ꯅꯪ ꯅꯪꯅ ꯂꯩꯒꯗꯕ ꯃꯑꯣꯡꯗꯣ ꯍꯥꯏꯗꯤꯗ ꯅꯪ ꯗ꯭ꯔꯣꯣꯌꯤꯡꯇꯕꯨ ꯌꯦꯛꯑꯣ ꯅꯪ ꯁꯥꯟꯅꯕꯇꯕꯨ ꯑꯣꯏꯔꯣ ꯅꯪꯅ ꯅꯨꯡꯉꯥꯏꯒꯗꯕ ꯃꯑꯣꯡꯗ ꯂꯩꯖꯑꯕ ꯑꯩ ꯑꯩꯉꯣꯟꯗ ꯌꯦꯠꯇꯕꯤꯗ ꯍꯥꯏꯗꯅꯦ
ꯌꯥꯝꯗ꯭ꯔ ꯑꯗꯨꯅ ꯌꯦꯟ ꯊꯣꯡꯉꯦ ꯍꯥꯎꯗꯣꯡ ꯃꯥꯜꯂꯅꯤ ꯆꯥꯅꯤꯡꯉꯔꯣꯏ ꯉꯥ ꯊꯣꯡꯉꯦ ꯆꯥꯗꯧ ꯃꯥꯜꯂꯅꯤ ꯆꯥꯅꯤꯡꯉꯔꯣꯏ ꯅꯪꯗꯤ ꯑꯩꯅ ꯄꯥꯝꯖ ꯍꯧꯖꯤꯛ ꯑꯁꯦ ꯄꯨꯀ ꯈꯪꯗꯦ ꯄꯤꯛ ꯊꯟꯈꯦ ꯆꯥꯕꯗꯣ ꯄꯥꯝꯕ ꯁꯨꯡꯑꯣ ꯑꯣꯏ ꯑꯣꯏꯗ꯭ꯔꯕ ꯍꯥꯎꯗ ꯃꯥꯜꯂꯦ ꯀꯩꯅꯣꯝ ꯊꯣꯡꯉꯅꯤ ꯍꯥꯎꯔꯛꯑꯔꯣꯏ
ꯄ꯭ꯔꯤꯌꯥ ꯗꯦꯕꯤꯗꯨꯕꯨ ꯀꯌꯥꯝ ꯀꯨꯏꯗꯣꯏ ꯖꯥꯠꯅꯣ
ꯍꯥꯏꯗꯤ ꯀꯩꯅꯅꯨꯡ ꯍꯥꯏꯖꯦ
ꯎꯝ ꯐ ꯅꯪ ꯁꯤ ꯂꯣꯏꯔꯒ ꯐꯣꯟ ꯇꯧꯒꯦ ꯃꯉꯣꯟ
ꯑꯩꯩ ꯂꯣꯏꯗꯣꯔꯦ
ꯎ ꯐꯔꯦꯅꯦ ꯁ ꯑꯩꯈꯣꯏꯁꯨ ꯐꯪꯗꯣꯏꯔꯣ
ꯅꯣꯏꯑꯒꯤ ꯁꯤ ꯂꯣꯏꯔꯒ ꯌꯦꯡꯉꯨꯁꯤꯅꯦ ꯃꯣꯏ ꯁꯤꯗ ꯍꯥꯏꯕꯗꯗꯤ ꯑꯗꯨꯃꯥꯏꯅꯗꯤ ꯍꯥꯏ ꯑꯗꯣ ꯌꯦꯡꯈꯤ ꯌꯥꯔꯅꯤ ꯑꯗꯨꯝ ꯁꯤ ꯂꯣꯏꯕ ꯌꯦꯡꯕ ꯑꯃ ꯊꯣꯛꯄꯅꯤ ꯑꯩ ꯍꯥꯏꯔꯛꯀꯦ ꯑꯗꯒꯤ ꯃꯣꯏꯁꯂꯣꯛꯁꯤꯅꯅꯦ ꯇꯨꯝꯕꯁꯤꯗ ꯈꯨꯕꯁꯤ ꯄꯨꯈꯨꯕꯨꯖꯤ ꯂꯋꯥꯔꯦ ꯑꯁꯃꯥꯏ ꯁꯨꯝ ꯈꯔꯐꯕ ꯑꯃꯨ
ꯀꯀꯨꯜ ꯋꯥꯒꯔ ꯂꯥꯛꯄꯁꯤ ꯀꯌꯥꯗꯤ ꯋꯥꯔ ꯑꯃꯒꯅꯦ
ꯋꯥꯏ ꯌꯥꯝꯅ ꯆꯥꯛꯇꯣ ꯆꯥꯔꯗꯤ ꯐꯗꯧꯅꯦꯕ ꯆꯥꯗꯕꯒꯤꯅꯦꯕ ꯑꯩꯅ ꯋꯥꯔꯤꯁꯦ ꯁꯨꯇ ꯂꯧꯅꯤ ꯑꯩ ꯋꯦꯠꯅꯖꯩ ꯅꯨꯃꯤꯠꯇꯒꯤ ꯄꯩꯈꯥ ꯃꯅꯨꯡꯁꯨꯗꯤ ꯂꯧꯔꯅꯤ
ꯋꯣꯏꯅꯦꯁꯇꯦꯗꯔ ꯂꯧꯗꯣꯏꯖꯥ
ꯑꯥ ꯄꯆꯦꯒꯂꯒ
ꯎꯝ
ꯑꯩꯅ ꯂꯣꯏꯔꯁꯦꯁꯨ ꯄꯨꯔꯝꯕ ꯌꯥꯏꯗ ꯑꯃꯨꯛ ꯂꯥꯁ ꯄ꯭ꯔꯦꯗ ꯂꯩꯕꯗꯣ ꯑꯩ ꯌꯥꯝ ꯋꯥꯏꯑꯦꯕ ꯂꯣꯏꯔꯁꯦ ꯂꯥꯁ ꯄ꯭ꯔꯦꯀꯛꯇ ꯑꯩ ꯂꯥꯛꯑꯔꯣꯏ ꯀꯩ ꯇꯧꯕ ꯋꯥꯕꯅꯤꯅ ꯖꯃꯂꯣ ꯀ ꯅꯣ ꯂꯥꯁꯄꯠꯇ ꯀꯦ ꯂ ꯀꯥꯎꯟ ꯑꯗꯨꯅꯨ ꯏꯈ꯭ꯔꯦ ꯁꯨꯇꯤ ꯏꯤꯔꯒ ꯑꯗꯨꯒꯤ ꯑꯦꯛꯖꯥꯝ ꯃꯣꯏꯒ ꯂꯣꯏꯔꯒ
ꯑꯗꯨ ꯑꯟꯁꯔ ꯄꯦꯄꯔꯗꯨꯅ ꯅꫭꯏ ꯑꯕꯤꯖꯤꯠ ꯂꯧ ꯂꯛꯍꯜꯂꯣ
ꯑ ꯑꯗꯨꯃꯥꯏꯅ ꯇꯧꯔꯒꯦ
ꯄꯥꯎ ꯐꯥꯎꯅꯔꯒ ꯑꯩꯈꯣꯏꯅꯕꯨ ꯄꯥꯏꯁꯜꯂꯗꯅ ꯑꯗꯨ ꯁꯨꯇꯤ ꯍꯌꯦꯡ ꯑꯦꯛꯖꯥꯝꯄꯜꯗ ꯉꯥꯡꯔꯡ ꯊꯣꯛꯈꯤꯕꯣꯏꯁꯤꯅ ꯑꯩꯈꯣꯏꯅ ꯄꯥꯏꯁꯜꯂꯒ ꯅꯣꯡꯉꯥꯜꯂꯒ ꯑꯗꯨꯝ
ꯅꫭꯛꯉꯜꯂ ꯅꯠꯇ꯭ꯔꯖꯨ ꯑꯣꯏꯔꯁꯨꯅꯦ ꯑꯗꯨꯃꯥꯏꯅ ꯇꯧꯔꯒꯦ ꯌꯦꯛꯉꯒꯦ ꯇꯨꯡ ꯆꯥꯗꯕ ꯒ꯭ꯔꯣꯠ ꯁꯤꯠ ꯑꯗꯒꯤ ꯔꯤꯄꯣꯔꯀꯥ ꯑꯩꯉꯣꯟ ꯂꯣꯏ ꯂꯩꯀꯣ ꯑꯗꯨꯅ ꯌꯥꯔꯅꯤ ꯌꯥꯔꯅꯤ ꯎꯝ ꯄꯣꯔꯒ ꯑꯩꯉꯣꯟꯗ ꯑꯃ ꯂꯩꯔꯤꯌꯦ ꯑꯊꫭꯆꯕꯒꯥ ꯀꯥꯅꯒꯤ ꯑꯊꫭꯏꯕꯒꯤ ꯑꯗꯨ ꯄꯨꯔꯛꯑꫭ ꯑꯩꯉꫭꯟꯗ ꯁꯣꯏꯔꯝꯗꯅ ꯁꯦꯝꯗꯣꯛꯅꯈꯤꯕꯨꯗ
ꯎꯝ
ꯍꯌꯦꯡ ꯄꯨꯔꯛꯑꫭ ꯑꯗꯨꯒ ꯑꯃꯨꯛꯁꯨ ꯍꯈꯣꯏꯅꯤꯁꯨ ꯃꯥꯏ ꯔꯦꯡ ꯑꯃꯨꯛ ꯏꯔꯝꯗ꯭ꯔꯕ
ꯎꯝ ꯀꯌꯥ ꯀꯌꯥ ꯑꫭꯏꯗꫭꯏꯅꫭ ꯔꯦꯡꯗꫭ
ꯊ꯭ꯔꯤ ꯇꯥꯕ ꯇꯨ ꯇꯥꯗꯧꯕꯗꯣ ꯃꯦꯗꯥꯝ ꯁꯨꯁꯃꯤꯇꯥꯒꯤ ꯑꯃ ꯃꯥꯛ ꯃꯈꯥꯏ ꯑꯃ ꯁꯣꯏꯔꯝꯗꯅ
ꯍꯦ ꯐꯅꯦꯛꯁꯦ ꯄꯜꯂꯅꯤ ꯑꯩꯒꯤ ꯑꯉꯡꯁꯤ ꯀꯃꯥꯏ ꯎꯝ ꯊꯝꯃꫭ ꯊꯝꯃꫭ